ꯁꯗꯨ ꯑꯗꯨ ꯇꯧꯔꯦ ꯃꯥꯅ ꯊꯣꯡꯂꯒ ꯁꯦꯡꯉꯦ ꯁꯦꯡꯉꯦ
ꯁꯦꯡꯗꯔꯗꯍ ꯔꯥꯎ ꯀ ꯑꯣꯔꯦꯟ
ꯎꯝ ꯁꯉ ꯐꯖꯅ ꯁꯉ ꯑꯗꯨ ꯑꯗꯨꯃꯥꯏꯅ ꯊꯣꯡꯉꯒ ꯑꯩꯕꯨ ꯑꯩ ꯊꯛꯈ꯭ꯔꯦ ꯈꯔ ꯊꯛꯂꯒ ꯑꯗꯨꯝ ꯀꯞ ꯑꯃ ꯄꯤꯔꯛꯑꯦ ꯀꯞ ꯑꯃꯗꯣ ꯑꯗꯨꯝ ꯊꯥꯛꯑꯦ ꯍ ꯉꯥꯛꯇꯅꯦ ꯑ ꯑꯩ ꯉꯥꯛꯛꯇ ꯑꯗꯨꯝ
ꯅꯣꯏ ꯅꯣꯏ ꯄꯨꯂꯞꯇ ꯃꯤ ꯀꯌꯥ
ꯑꯩꯈꯣꯏ ꯃꯤ ꯇ꯭ꯋꯦꯟꯇꯤ ꯃꯨꯛꯇꯤ ꯂꯩꯕꯅꯦ ꯑꯩꯈꯣꯏ ꯍꯣꯏ ꯑꯩꯈꯣꯏ꯭ꯔꯨꯞ ꯆꯤꯡꯗꯣꯏ ꯆꯠꯄ ꯑꯗꯣ ꯆꯦꯡ ꯆꯄ ꯇꯤ ꯑꯩꯈꯣꯏꯅ ꯂꯣꯏ ꯄꯨꯔꯦꯅ ꯀꯩꯅꯣ ꯇꯧꯔꯦ ꯇꯧꯔꯒ ꯊꯣꯡꯉꯦ ꯎꯆꯦꯛꯇꯣ ꯁꯦꯝꯃꯒ ꯍꯥꯞꯆꯤꯟꯈ꯭ꯔꯦ ꯎꯆꯦꯛꯇꯣ ꯑꯁ ꯑꯗꯨꯗ ꯈꯨꯗꯦꯡꯗ ꯃꯤ ꯑꯅꯤ ꯅꯤ ꯅꯤꯅꯤ ꯆꯥꯝꯅꯦꯕ ꯈꯨꯗꯦꯡꯗ ꯑꯗꯨꯒ ꯏꯃꯥꯟꯅꯕ ꯀꯩꯅꯣꯗꯣ ꯅꯪ ꯅꯍꯥꯟ ꯀꯩꯅꯣꯗ ꯊꯦꯡꯅꯏꯅ ꯍꯥꯏꯕꯗꯣ ꯏꯕꯥꯅꯤꯅ ꯈꯨꯗꯡ ꯃꯥ ꯇꯥꯕ ꯑꯗꯨꯣ ꯇꯥꯗ ꯏꯕꯥꯅꯤꯅ ꯈꯨꯗꯤꯡ ꯏꯕꯥꯅꯤ ꯇꯥꯕ ꯆꯥ ꯃꯌꯥꯝꯁꯦ ꯍꯣꯏ ꯏꯕꯥꯅꯤꯗꯤ ꯐꯖꯅ ꯂꯧꯈꯠꯈ꯭ꯔꯦꯗ ꯑꯗꯨ ꯅꯨꯃꯤꯠꯇꯇꯩ ꯈꯨꯗꯡ ꯑꯃ ꯆꯥꯕ ꯂꯣꯏꯔꯕꯅꯤꯅ ꯈꯨꯗꯡꯁꯨ ꯆꯥꯎꯋꯦ ꯈꯨꯗꯡꯁꯨ ꯂꯦꯡꯕ ꯉꯝꯗ ꯃꯤꯗꯤ ꯐ ꯐꯅ ꯂꯧꯈꯠꯂꯦ ꯑꯗꯨ ꯃꯤ
ꯑꯗꯨꯗꯤ ꯅꯣꯏ ꯖꯒꯥ ꯑꯅꯤꯗꯨ ꯁꯣꯡꯕ꯭ꯔꯣ
ꯑꯦ ꯑꯃꯥꯗ ꯊꯣꯡꯉꯦꯗ ꯆꯐꯨ ꯑꯆ ꯑ ꯆꯥꯎꯕ ꯐꯥꯔꯝ ꯂꯩꯕꯅꯤꯅ ꯌꯨꯝꯁꯨ ꯆꯥꯎꯋꯦꯗ ꯃꯤ ꯐꯣꯔꯇꯤ ꯐꯤꯐꯇꯤ ꯇꯨꯝꯕ ꯌꯥꯕꯩ ꯆꯥꯡꯅ ꯀꯩꯅꯣ
ꯑꯣ ꯑꯗꯨꯗꯤ ꯏ ꯄꯨ꯭ꯔ ꯀꯩꯅꯣꯅꯤꯅꯦ ꯔꯦꯗꯤꯃꯦꯗꯇꯅꯤꯅꯦꯅꯣꯏꯁꯦ
ꯍꯣꯏ ꯍꯣꯏ ꯍꯣꯏ ꯑꯗꯨ
ꯎꯝ
ꯀꯥꯏꯑꯦ ꯀꯥꯔꯒ ꯆꯥꯃꯤꯟꯅꯔꯦ ꯑꯁ ꯅꯨꯡꯗꯥꯡꯗ ꯀꯩꯅꯣꯒꯨꯝꯕ ꯈꯣꯡꯂꯛꯄ ꯑꯁ ꯀꯤꯌꯦ ꯑꯗꯨꯒꯨꯝꯕ ꯈꯣꯡꯂꯛꯄ ꯇꯥꯡꯗꯦ ꯍꯧꯖꯤꯛꯀꯤ ꯎ ꯗꯌꯥꯔꯒꯨꯝꯕ ꯂꯕꯣꯛꯀꯨꯝꯕ ꯑꯗꯨꯕꯨ ꯅꯨꯡꯗꯥꯡꯗ ꯎꯆꯦꯛ ꯀꯥꯞꯄ ꯆꯠꯂꯦ
ꯎꯝ
ꯄꯨꯡ ꯆꯥꯛ ꯆꯥꯈ꯭ ꯃꯇꯨꯡꯗ ꯑꯃꯨꯛꯀ ꯆꯠꯁꯦꯅ ꯎꯆꯦꯛ ꯀꯥꯞꯄ ꯆꯠꯂꯦ ꯎꯆꯦꯛ ꯌꯥꯝ ꯊꯦꯡꯅ ꯅꯨꯡꯉꯥꯏꯌꯦ ꯑꯗꯨꯃꯥꯏꯅ ꯆꯠꯄꯗꯨꯁꯨ ꯄꯨꯔꯥ ꯑꯦꯠꯚꯦꯟꯆꯔ ꯑꯣꯏꯌꯦ ꯋꯥꯔꯤ ꯁꯥꯍꯕ ꯍꯥꯏꯞꯕꯁꯤ ꯔꯤ ꯋꯥꯔꯤ ꯁꯔꯨꯅꯦꯦ ꯅꯥꯎꯔꯤ ꯃꯔ ꯃꯔꯨꯕꯤ ꯆꯥꯕꯗꯨ ꯉꯛꯇꯇ ꯉꯥꯏꯔꯦꯅꯦ
ꯎꯝ ꯑꯩꯗꯤ ꯆꯤꯡ ꯀꯣꯏꯕꯗꯤ ꯑꯦꯛꯁꯄꯤꯔꯦꯟꯁꯇꯤ ꯌꯥꯝ ꯂꯩꯇ꯭ꯔꯤ ꯑꯩꯅ ꯀꯣꯏꯔꯁꯨ ꯅꯨꯡꯗꯥꯡ ꯂꯦꯛꯇꯦ ꯍꯥꯏꯕ ꯌꯥꯏ ꯑꯃꯛꯇꯤ ꯂꯦꯛꯈ꯭ꯔꯦ ꯑꯗꯨ ꯂꯦꯛꯇꯕ ꯆꯞ ꯃꯥꯟꯅꯩꯗ
ꯎꯝ
ꯅꯣꯡꯃꯥꯏꯃ ꯄꯥꯏꯔꯒ ꯍꯟꯇꯤꯡꯒꯨꯝꯕ ꯆꯠꯄꯗ ꯁꯥ ꯊꯤꯕ ꯑꯗꯨꯒꯨꯝꯕꯗꯨ ꯄꯥꯛ ꯌꯥꯎꯗ꯭ꯔꯤ ꯅꯨꯡꯊꯤꯤꯟꯗꯗꯤ ꯆꯠꯂꯦ ꯑꯗꯨ ꯑꯣꯏꯔꯁꯨ ꯅꯨꯡꯗꯥꯡꯗꯗꯤ ꯄꯥꯛ ꯆꯠꯇꯦ
ꯎꯝ ꯑꯩ ꯑꯅꯤꯔꯛ ꯆꯠꯂꯦ ꯑꯃ ꯅꯣꯡꯃꯩ ꯑꯃ ꯄꯨꯔ ꯆꯠꯂꯦ ꯆꯠꯂꯒ ꯑꯩ ꯏꯃꯥꯟꯅꯕ ꯑꯩ ꯆꯠꯄꯗꯤ ꯌꯥꯝ ꯆꯠꯈ꯭ꯔꯦ ꯑꯗꯨꯕꯨ ꯑꯗꯨ ꯃꯇꯝꯗ ꯐꯪꯕꯗꯣ ꯀꯞꯅꯤꯡꯉꯥꯏ ꯐꯪꯕꯗꯣ
ꯑꯆꯥ ꯑꯠꯆꯥ ꯑꯆꯥ
ꯆꯠꯂꯦ ꯑꯩꯒ ꯀꯩꯅꯣ ꯆꯠꯂꯦ ꯏꯃꯥꯟꯅꯕ ꯑꯩꯈꯣꯏ ꯂꯣꯏꯅ ꯆꯠꯃꯤꯟꯅꯥꯏ ꯑꯩꯈꯣꯏ ꯃꯔꯨꯞ ꯁꯨꯝ ꯂꯣꯏ ꯆꯠꯃꯤꯟꯅꯩ ꯏꯕꯥ ꯏꯃꯥꯟꯅꯕ ꯏꯕꯥꯅꯤꯗꯨꯅ ꯆꯠꯈ꯭ꯔꯕ ꯑꯗꯨ ꯂꯥꯏꯟꯗ ꯁꯀꯥꯔꯤ ꯇꯧꯕ ꯆꯠꯈ꯭ꯔꯕ
ꯑꯆꯥ
ꯂꯨꯝꯃꯒ ꯑꯁ ꯑꯩꯅ ꯁꯥꯎꯅꯤꯡ ꯁꯤꯗꯤ ꯀꯃꯕ ꯎ ꯄꯥꯝꯕꯤ ꯀꯥꯈ꯭ꯔꯦ ꯑꯩꯗꯤ ꯑꯗꯨ ꯃꯥꯅ ꯃꯈꯥꯗ ꯂꯩꯕ ꯑꯃꯨꯛꯀ ꯃꯈꯥꯗ ꯉꯥꯏꯕ ꯑꯗꯨ ꯑꯩꯅ ꯃꯊꯛꯇ ꯂꯩꯕ ꯈꯔ ꯂꯥꯞꯄꯩꯕꯥꯅꯤ ꯂꯩꯕꯁꯦ ꯂꯥꯞ ꯄꯦ ꯍꯥꯏꯞꯁꯦ ꯑꯗꯨꯝ ꯊ꯭ꯔꯤ ꯐꯣꯔ ꯃꯤꯇꯔꯒꯨꯝꯕ ꯂꯥꯛꯄꯅꯦꯕ ꯍꯣꯏ ꯍꯣꯏ ꯑꯗꯣ ꯍꯥꯏꯕꯗꯤ ꯑꯗꯨꯗ ꯍꯩ ꯄꯥꯝꯕꯤꯗꯨ ꯂꯩꯕ
ꯑꯆꯥ ꯑꯆꯥ ꯑꯆꯥ
ꯑꯩꯗꯒꯤꯩꯗꯤ ꯃꯥꯅ ꯍꯥꯏꯩꯌꯦꯕ ꯀꯩꯅꯣ ꯇꯧꯕꯗꯨꯗꯤ ꯇꯥꯔꯒꯦꯠꯇꯤ ꯍꯣꯏ ꯍꯣꯏ ꯍꯣꯏ ꯍꯣꯏ ꯑꯗꯨ ꯑꯩꯅ ꯁꯥꯎꯅꯤꯡꯕꯁꯤꯅ ꯑꯃꯨꯛꯀ ꯃꯥ ꯄꯝ ꯖꯦꯀꯦꯠ ꯍꯥꯞꯂ ꯂꯥꯛꯄ ꯃꯥꯅ ꯂꯩ ꯌꯦꯗꯨ
ꯎ
ꯁꯨꯝ ꯑꯩꯅ ꯁꯨꯝ ꯃꯩꯒꯁꯤꯗ ꯑꯗꯨ ꯂꯥꯛꯇ ꯂꯥꯛꯄ ꯃꯥꯜꯂꯦ ꯀꯩꯅꯣꯗꯣ ꯑꯅꯤꯒꯨꯝꯕ ꯂꯥꯛꯑꯦ ꯂꯥꯛꯂꯒ ꯑꯗꯨ ꯇꯥꯕꯗ ꯆꯠꯈꯕ ꯂꯝꯃꯣꯛ ꯑꯅꯤ ꯂꯥꯛꯑ ꯑꯗꯨ ꯇꯥꯔ ꯆꯠꯈ꯭ꯔꯕ ꯑꯗ ꯅꯦꯛꯁ ꯗꯦꯗꯤ ꯀꯤꯕ ꯀꯤꯗꯕ ꯈꯪꯗ꯭ꯔꯦ ꯑꯩꯁꯨ ꯂꯩꯈ꯭ꯔꯕꯅꯤꯅ ꯑꯩ ꯏꯊꯟꯇ ꯀꯨꯝꯒꯦꯅꯣ ꯀꯨꯝꯕ
ꯎꯝ
ꯈꯨꯟ ꯇꯣꯉꯥꯟꯕꯗꯒꯤ ꯍꯧꯖꯤꯛ ꯑꯩꯈꯣꯏ ꯈꯨꯟ ꯊꯪꯅꯕ ꯂꯩꯅ
ꯑꯥ
ꯒꯣꯏ ꯈꯨꯟ ꯊꯪꯅꯕ ꯈꯣꯏꯗꯨꯅ ꯂꯨꯝꯐꯝꯗꯨ ꯃꯣꯏꯅ ꯍꯥꯟꯅ ꯂꯩꯈ꯭ꯔꯕ
ꯑꯆꯥ
ꯀꯁꯨ ꯍꯥꯏꯕ ꯌꯥꯗ꯭ꯔꯕꯒꯤ ꯑꯗꯨꯝ ꯆꯠꯈ꯭ꯔꯦ ꯆꯠꯂꯒ ꯇꯣꯉꯥꯟꯕ ꯃꯐꯝꯗ ꯑꯗꯨꯝ ꯆꯠꯀꯦꯗꯥꯏꯅ ꯀꯣꯏꯕ ꯆꯠꯀꯦꯗꯥꯏꯅ ꯆꯠꯂꯒ ꯈꯔ ꯂꯩꯔꯦ ꯑꯗꯨꯝ ꯀꯥꯞꯈ꯭ꯔꯦ ꯑꯗꯨ ꯃꯐꯝꯗꯨꯗ ꯅꯠꯇꯦ ꯑꯩ ꯅꯠꯇꯕꯤꯗ ꯃꯤ ꯇꯣꯉꯥꯟꯕ ꯂꯩꯔꯝ ꯉꯁꯥꯏ ꯉꯥꯏ ꯂꯩꯔꯝꯃꯦ ꯍꯥꯏꯕꯗꯣ ꯑꯩ ꯈꯗ ꯑꯩ ꯊꯥꯖꯗꯦ ꯁꯥꯥꯖꯕꯅꯦ ꯃꯥ ꯀꯩꯅꯣ ꯇꯧꯈ꯭ꯔꯅꯤꯒꯤ ꯑꯗꯨ ꯈꯔ ꯂꯩꯔ ꯃꯥ ꯑꯗꯨꯝ ꯀꯥꯞꯈ꯭ꯔꯦ ꯃꯈꯣꯟ ꯇꯥꯔꯛ ꯑꯩ ꯈꯔ ꯃꯈꯣꯟ ꯈꯔ ꯁꯥꯡꯂꯛꯄ ꯃꯇꯝꯗ ꯀꯣ ꯑꯩ ꯍꯜꯂꯛꯄ ꯃꯇꯝꯗ
ꯎꯝ
ꯎ ꯑꯁꯄꯥꯥꯝꯨꯦ ꯑꯗꯨ ꯑꯣꯏꯗꯤ
ꯀꯨꯁꯨ ꯀꯞꯇ꯭ꯔꯤꯗ ꯍꯧꯖꯤꯛ ꯐ
ꯑꯩꯁꯨ ꯚꯥꯏ ꯑꯃꯔꯥ ꯑꯅꯤꯔꯥ ꯉꯥꯛꯇ ꯀꯥꯞꯂꯤꯗ ꯎꯝ ꯍꯥꯏꯣ ꯍꯥꯏꯣ
ꯑ ꯀꯥꯞꯇ꯭ꯔꯤꯕꯅꯤꯗ ꯀꯥꯞꯄꯣꯅ ꯍꯥꯏꯔꯒ ꯅꯣꯡꯃꯥꯏ ꯃꯔꯨ ꯁꯦꯝꯃꯒ ꯆꯠꯁꯦꯔ ꯆꯠꯂꯒ ꯆꯤꯡꯒꯨꯝꯕꯗ ꯀꯥꯞꯁꯦꯔ ꯇꯧꯔꯒ ꯃꯇꯝ ꯁꯪꯗꯕꯤ ꯁꯪꯗꯕꯤ ꯑꯗꯨꯝ ꯀꯠꯇ꯭ꯔꯥ ꯇꯣꯛꯈ꯭ꯔꯦ
ꯑꯩꯁꯨ ꯀꯞꯄ ꯍꯇ꯭ꯔꯤꯌꯦ ꯐꯖꯅ ꯀꯩꯅꯣ ꯇꯧꯔꯣꯏꯀꯣ ꯃꯔꯛꯛꯇ ꯑꯅꯤꯔꯛ ꯃꯔꯛꯇꯗ ꯀꯞꯂꯤꯗ
ꯑꯩꯗꯤ ꯅꯣꯡꯃꯩꯗꯁꯨ ꯑꯩꯈꯣꯏꯅ ꯁꯦꯝꯕ ꯃꯔꯨꯗꯨꯗꯤ ꯀꯥꯞꯇꯁꯨ ꯃꯔꯛꯇꯨꯗꯤ ꯀꯤꯅꯦ ꯄꯣꯈꯥꯏꯕꯗꯨꯣ ꯄꯣꯈꯥꯏꯕ ꯁꯣꯠꯂꯒ ꯃꯅꯤꯡ ꯑꯃꯨ ꯍꯥꯟꯕꯕ ꯄꯣꯛꯈꯥꯏ ꯅꯣꯡꯃꯩꯁ ꯄꯣꯈꯥꯏꯔꯛꯦ ꯍꯥꯏꯕꯗꯣ
ꯍꯣꯏ
ꯑꯗꯨꯗ ꯀꯤꯕ
ꯑꯗꯨ ꯑꯩꯈꯣꯏ ꯆꯤꯡ ꯆꯠꯄꯒꯤ ꯋꯥꯔꯤ ꯇꯣꯉꯥꯟꯕ ꯅꯨꯡꯉꯥꯏ ꯅꯨꯡꯉꯥꯏꯕꯁꯨ ꯂꯩꯔꯤꯗ
ꯎꯝ ꯉꯥꯏꯈꯣ ꯉꯥꯏꯈꯣ ꯆꯤꯡꯒꯤ ꯈꯔ ꯊꯝꯈꯣ ꯑꯩ ꯉꯁꯥꯏꯒꯤ ꯍꯤꯟꯖꯥꯡ ꯍꯥꯏꯔꯒ ꯀꯩꯅꯣꯃ ꯅꯤꯡꯁꯤꯡꯉꯦꯅꯦ ꯅꯪ ꯆꯥꯈ꯭ꯔꯕ ꯆꯥꯗ꯭ꯔꯤꯕ ꯈꯪꯗꯦ ꯑꯣꯛꯁꯥꯗꯤ ꯅꯪ ꯃꯍꯥꯎ ꯄꯥꯝꯕ꯭ꯔꯣ ꯃꯍꯥꯎ ꯍꯥꯏꯕꯗꯤ ꯀꯦꯞꯁꯨꯜ ꯍꯥꯎ ꯑꯌꯥꯝꯕ ꯑꯠꯆꯥ ꯑꯗꯨꯕꯨ ꯑꯣꯛꯁꯥꯒꯤ
ꯑꯗꯨꯕꯨ ꯑꯣꯛꯁꯥꯒꯤ ꯀꯩꯅꯣꯗꯤ ꯄꯥꯝꯝꯕꯅꯤꯅ ꯍꯧꯖꯤꯛ ꯑꯣꯛꯁꯥꯒꯤ ꯊꯥꯎ ꯊꯣꯛꯄꯗꯣ ꯊꯣꯡꯉꯒ ꯑꯗꯨꯗꯤ ꯑꯗꯨꯝ ꯃꯤ ꯃꯈꯥꯏ ꯆꯥꯔꯝꯅꯤꯗ ꯑꯗꯨꯗꯤ
ꯆꯥꯏꯗ ꯆꯥꯏ ꯇ ꯑꯗꯨ
ꯃꯗꯨꯗ ꯑꯩ ꯀꯩꯅꯣꯃ ꯍꯥꯏꯈꯤꯕ ꯑꯣꯛꯁꯥꯁꯦ ꯐꯥꯔꯁ ꯊꯣꯡꯕ ꯀꯥꯟꯗ ꯅꯪ ꯅꯪ ꯀꯩꯅꯣꯃ ꯀꯩꯅꯣꯝ ꯍꯥꯞꯕꯗꯤ ꯌꯥꯔꯔꯣꯏꯀꯣ ꯁꯣꯏꯕꯨꯝ ꯍꯥꯞꯕꯗꯤ ꯌꯥꯔꯔꯣꯏ ꯍꯋꯥꯏꯖꯥꯔ ꯁꯣꯏꯕꯤ ꯍꯥꯏꯕꯗꯤ ꯌꯥꯔꯣꯏ ꯑꯣꯛ ꯆꯥꯗꯣ ꯑꯗꯨꯝ ꯅꯣꯔꯃꯜꯗ ꯊꯣꯡꯉꯒ ꯀꯥꯡꯍꯟꯕꯗꯣ ꯍꯣꯏ ꯈꯔ ꯕ꯭ꯔꯥꯎꯟ ꯑꯣꯜꯂꯦꯗꯅ ꯑꯗꯨꯃꯥꯏꯅ ꯑꯣꯟꯍꯜꯂꯒ ꯐꯥꯔꯁ ꯗꯦꯗꯨ ꯅꯪ ꯊꯝꯃꯕ ꯃꯊꯪ ꯅꯨꯃꯤꯠꯇꯨ ꯌꯥꯝ ꯂꯩꯔꯗꯤ ꯈꯪꯗ꯭ꯔꯦ ꯌꯥꯝꯗ꯭ꯔꯕ ꯃꯇꯨꯡꯗ ꯂꯥꯁꯇꯗꯣ
ꯍꯣꯏ ꯍꯣꯏ
ꯍꯋꯥ ꯔꯁꯃꯥꯗ ꯈꯪꯗꯅ ꯕꯤꯟꯁ ꯇꯣ ꯔꯁꯃꯥꯗꯨꯣ ꯀꯨꯀꯔꯗ ꯀ ꯀꯥ ꯑꯃꯒ ꯉꯁꯥꯏꯒꯤ ꯑꯣꯛꯁꯥꯒꯤ ꯂꯦꯝꯕꯗꯨꯗ ꯁꯥ ꯂꯩꯒꯗꯕꯅꯤꯒ ꯁꯥ ꯀꯔꯤꯁꯨ ꯂꯩꯗ꯭ꯔꯗꯤ ꯌꯥꯔꯣꯏ ꯁꯥꯗ ꯂꯤꯁ ꯄꯤꯁ ꯇꯔꯥ ꯇꯔꯥꯃꯉꯥꯗꯤ ꯂꯩꯕ ꯇꯥꯕꯅꯦ ꯅꯠꯇ꯭ꯔꯗꯤ ꯉꯁꯥꯏꯒꯤ ꯇꯦꯁꯁꯨꯨ ꯊ ꯊꯣꯛꯔꯣꯏꯕ ꯑꯗꯨꯗꯣ ꯔꯁꯃꯥꯗꯨꯣ ꯀꯥꯞꯈ꯭ꯔ ꯃꯇꯨꯡꯗ ꯀꯨꯀꯔꯗꯒꯤ ꯑꯗꯨꯝ ꯂꯧꯊꯣꯛꯑꯒ ꯉꯥꯎꯗ꯭ꯔꯤꯁ ꯇꯧꯗ꯭ꯔꯁꯨ ꯌꯥꯔꯦ ꯉꯁꯥꯏꯒꯤ ꯑꯣꯛꯁꯥꯒꯤ ꯃꯊꯛꯇꯨꯗ ꯑꯗꯨꯝ ꯍꯥꯞꯈ꯭ꯔꯣ ꯅꯝꯗꯤ ꯅꯝꯃꯗꯤ ꯌꯥꯔꯀ ꯖꯥꯡꯗ ꯅꯝꯗꯨꯐꯝ ꯇꯝꯗꯕꯅꯤ ꯑꯩꯅ ꯍꯥꯏꯕꯗꯤ ꯂꯥꯁꯇ ꯆꯥꯎꯕꯗꯣ ꯄꯠꯇ꯭ꯔꯒ ꯍꯥꯥꯕꯗꯤ ꯌꯥꯔ ꯃꯗꯨꯗ ꯑꯗꯨꯃꯥꯏꯅ ꯍꯥꯞꯄꯒ ꯈꯠ ꯍꯋꯥꯏꯗꯣ ꯈꯔ ꯅꯪꯅ ꯁꯨꯒꯥꯏꯔꯒ ꯈꯔ ꯃꯆꯦꯠ ꯃꯆꯦꯠ ꯇꯥꯍꯟꯗꯕ ꯑꯗꯨꯃꯥꯏꯅ ꯈꯔ ꯇꯧꯗꯕ ꯑꯗꯨꯝ ꯃꯗꯨ ꯇꯧꯔ ꯆꯥꯕ ꯌꯦꯡꯉꯣ ꯅꯪ ꯍꯥꯎꯕꯅꯦ
ꯀꯩꯅꯣ ꯑ ꯑꯣꯛꯁꯥ ꯅꯪ ꯃꯅꯝ ꯍꯥꯏꯕ ꯋꯥꯅꯦ ꯑꯩꯈꯣꯏ ꯆꯤꯡꯃꯤꯗꯤ ꯃꯅꯝ ꯂꯩꯔꯁꯨ ꯆꯥꯏꯅ ꯑꯃꯨꯛ ꯑꯃꯔꯣꯝꯗ ꯑꯃꯨꯛꯀ
ꯍꯣꯏ ꯀꯩꯅꯣꯃ ꯑꯩꯈꯣꯏꯅ ꯃꯅꯝ ꯑꯩꯈꯣꯏꯒꯤ ꯃꯅꯝ ꯂꯩꯕꯒ ꯃꯤꯒꯤ ꯃꯅꯝ ꯂꯩꯕꯗꯣ ꯈꯅꯥ ꯇꯣꯡꯉꯥꯟꯅ ꯂꯩꯗꯅ ꯑꯃꯨꯛꯀ
ꯍꯣꯏ ꯍꯣꯏ ꯍꯣꯏ
ꯃꯅꯝ ꯅꯝꯕ꯭ꯔꯁꯨ ꯑꯩꯈꯣꯏꯗꯤ ꯀꯔꯤ ꯍꯥꯏꯁꯤꯔꯥ ꯆꯅꯝꯒꯨꯝꯕ ꯌꯥꯝ ꯍꯥꯞꯄꯦꯕ ꯑꯩꯈꯣꯏꯗꯤ ꯆꯅꯝꯗꯣ ꯁꯤꯡꯁꯨ ꯌꯥꯝ ꯍꯥꯏꯕꯦ ꯃꯤꯗꯤ ꯁꯤꯡ ꯁꯤꯡ ꯌꯥꯝ ꯍꯥꯞꯇꯦꯗꯅ ꯑꯩꯈꯣꯏꯅꯗꯤ ꯁꯤꯡꯒ ꯆꯠꯅ ꯐꯠꯄ ꯑꯗꯨ ꯑꯗꯨꯃꯥꯏꯅ ꯇꯧꯕꯅꯤꯗ ꯃꯤꯒꯤꯗꯤ ꯈꯪꯗꯦ ꯃꯤꯒꯤꯗꯤ ꯃꯁꯂꯥꯗꯨꯗ ꯍꯥꯞꯄꯁꯨ ꯅꯝꯃꯁꯨ ꯂꯩ ꯑꯩꯈꯣꯏꯒꯤꯗꯤ ꯃꯁꯂꯥ ꯍꯥꯞꯇ꯭ꯔꯁꯨ ꯑꯗꯨꯝ ꯃꯥꯡꯗꯦ ꯃꯥꯡꯉꯦꯗꯅ ꯈꯔꯗꯤ
ꯍꯣꯏ ꯍꯣꯏ ꯑꯗꯨ ꯀꯩꯅꯣ ꯌꯦꯔꯨꯝꯗꯨꯗ ꯑꯃꯨꯛꯀ ꯍꯟꯁꯦ ꯑꯩ ꯍꯥꯏꯅꯤꯡꯕ ꯑꯃ ꯂꯩꯔꯦ ꯑꯃꯨꯛꯀ ꯌꯦꯔꯣꯝꯗꯨꯗ ꯌꯦꯔꯣꯝꯗ ꯍꯥꯎꯕ ꯑꯃꯁꯨ ꯂꯩꯕꯅꯦ ꯆꯅꯝꯒ ꯎꯨꯝꯔꯣꯛꯇꯨ ꯈꯔ ꯃꯦꯠꯆꯤꯜꯂꯕ
ꯑꯥ
ꯑꯗꯨꯒ ꯌꯦꯔꯨꯝꯗꯣ ꯐꯨꯠꯂꯒ ꯑꯗꯨꯝ ꯃꯦꯠꯆꯤꯟꯕ ꯍꯣꯏ ꯍꯣꯏ ꯆꯠꯅꯤ ꯑꯣꯏꯅ ꯆꯥꯕꯀꯣ ꯑꯁ ꯑꯗꯨꯁꯨ ꯍꯣꯏ ꯑꯗꯨꯁꯨ ꯑꯗꯨꯝ ꯆꯥꯛꯠꯇꯦ ꯆꯪꯅꯦ
ꯇꯤꯜꯍꯧ ꯇꯤꯜꯍꯧ ꯈꯔ ꯁꯦꯝꯃꯒ ꯃꯊꯛꯇ ꯇꯥꯏꯁꯤꯗ ꯍꯥꯎꯋꯥ
ꯑꯁ ꯑꯗꯨꯗꯤ ꯑꯗꯨ ꯑꯗꯨꯒꯨꯝꯕ ꯃꯅꯕꯒꯤ ꯋꯥꯔꯤ ꯈꯔ ꯂꯤꯕꯤ ꯌꯦꯃꯒ ꯍꯧꯖꯤꯛ ꯉꯥꯃꯨꯗꯨꯣ ꯈꯪꯉꯤꯅ ꯑꯩꯈꯣꯏꯔꯣꯝꯗ ꯌꯥꯝ ꯀꯃꯟꯅꯦꯀꯣ ꯑꯗꯨꯗꯤ ꯎꯝ ꯑꯗꯨ ꯅꯨꯃꯤꯠ ꯃꯥꯁꯤꯦ ꯏꯃꯥꯅ ꯆꯠꯅꯤ ꯁꯦꯝꯂꯛꯄ ꯑꯩꯅꯦ ꯈꯣꯏ ꯆꯨꯞꯂ ꯄꯨꯔꯛꯅꯦꯕ ꯆꯅꯤ ꯁꯦꯝꯂꯛꯄ ꯑꯩꯁꯨ ꯑꯍꯥꯟꯕꯗꯨꯅ ꯑꯍꯥꯟꯕ ꯆꯥꯝꯃꯦ ꯑꯗꯨ ꯏꯃꯥꯈꯣꯏ ꯃꯣꯏꯒꯤ ꯖꯥꯠꯇꯤ ꯑꯗꯨꯝ ꯑꯗꯨꯒꯨꯝꯕ ꯌꯥꯝ ꯆꯥꯕ ꯍꯩꯕ ꯑꯗꯨ ꯏꯃꯥꯅ ꯁꯦꯝꯂꯛꯄ ꯁꯦꯝꯂꯛꯂꯒ ꯆꯠꯅꯤꯗꯨꯗ ꯍꯧꯖꯤꯛ ꯀꯔꯤ ꯖꯤꯟꯖꯔ ꯍꯥꯞꯆꯤꯜꯂꯦ ꯔꯁꯨꯟ ꯍꯥꯞꯄꯤꯦ ꯇꯂ ꯍꯧ ꯈꯔ ꯍꯥꯞꯄꯤꯦ ꯑꯁ ꯑꯗꯨꯝ ꯃꯦꯠꯂꯒ ꯎꯕ꯭ꯔꯣꯛ ꯍꯥꯞꯆꯤꯜꯂꯒ ꯃꯦꯠꯂꯒ ꯆꯥꯕꯗꯗꯤ ꯀꯌꯥ ꯍꯥꯎꯈꯤ ꯉꯥꯒꯤ ꯃꯅꯝꯅ ꯇꯣꯉꯥꯟꯅ ꯎꯝ
ꯑꯦ ꯅꯪ ꯅꯪ ꯉꯃꯨ ꯍꯥꯏꯔꯒ ꯉꯔꯥꯡ ꯑꯩꯅ ꯑꯩꯈꯣꯏ ꯃꯔꯨꯞꯁꯤ ꯃꯥ ꯌꯨꯝꯗꯒꯤ ꯂꯥꯛꯑꯦ ꯍꯥꯏꯕꯗꯣ
ꯍꯣꯏ ꯍꯣꯏ
ꯃꯥꯅ ꯉꯥꯝꯃꯨ ꯄꯤꯁ ꯑꯅꯤ ꯉ ꯉꯧꯔꯒ ꯌꯨꯝꯗꯒꯤ ꯄꯨꯣꯔꯛꯄꯗ ꯄꯤꯁ ꯑꯅꯤꯒ ꯍꯧꯖꯤꯛ ꯀꯔꯤꯕ ꯄꯨꯈ꯭ꯔꯤ ꯉꯥ ꯄꯨꯈ꯭ꯔꯤ ꯉꯥ ꯃ ꯂꯩꯕꯗꯣ ꯃꯆꯥ ꯃꯆꯥ ꯄꯨꯛ ꯋꯥꯏꯠ ꯀꯂꯔꯗꯣ
ꯎꯀꯥꯕꯤꯦ
ꯑꯁ ꯑꯩ ꯃꯤꯡꯪꯗ꯭ꯔꯦ
ꯀꯨꯞ ꯆꯥꯎꯗ꯭ꯔꯣ ꯅꯠꯇ꯭ꯔ ꯉꯥꯈꯥꯔꯣ ꯉꯥꯈꯥ ꯉꯥꯈꯥ
ꯉꯥꯈꯥ ꯃꯥꯟꯕ ꯑꯆꯥꯎꯕ ꯃꯥꯜꯂꯗꯅ
ꯀꯇꯂꯥ
ꯅꯠꯇꯦ ꯅꯠꯇꯦ ꯀꯩꯅꯃ ꯔꯧ ꯀꯠꯇꯂꯥ ꯑꯗꯨꯒꯨꯝꯕ ꯅꯠꯇꯦ ꯑꯩꯅ ꯍꯥꯏꯕꯗ ꯍꯧꯖꯤꯛ ꯉꯥꯈꯥ ꯂꯩꯗꯅ ꯉ ꯊꯥꯗꯒꯤ ꯃꯉꯥꯔꯛꯕ ꯇꯔꯥꯔꯛ ꯑꯃꯗꯤ ꯆꯥꯔꯣꯝꯅꯤ ꯍ ꯑꯄꯤꯛꯄꯅꯤꯗ ꯑꯗꯨꯝ ꯑꯗꯨꯝ ꯄꯤꯛꯀꯦ ꯍꯥꯏꯕꯁꯨ ꯌꯥꯗꯦ ꯃꯁꯥꯒꯤꯅꯤꯅ ꯎꯝ ꯃꯗꯨꯒꯨꯝꯕꯗꯣ ꯉꯥꯎꯔ ꯑꯗꯨꯒ ꯃꯣꯏꯅ ꯄꯨꯔꯛꯄ ꯑꯗꯨꯒ ꯉꯥꯃꯨꯗꯨꯣ ꯆꯥꯗꯕ ꯀꯨꯏꯔꯕꯅꯤ ꯑꯁ ꯍꯥꯎꯋꯦꯕꯣ
ꯍꯥꯎꯋꯦꯗ ꯉꯥ ꯑꯩꯗꯤ ꯉꯥ ꯆꯥꯎꯕꯗꯩꯗꯤꯀꯣ
ꯎꯝ
ꯆꯥꯝ ꯆꯥꯝ ꯆꯥ ꯇꯨꯔꯦꯟꯗ ꯂꯩꯕꯒꯨꯝꯕ ꯑꯗꯨꯒꯨꯝꯅ ꯆꯥꯕ ꯍꯥꯎꯕ ꯍꯦꯜꯂꯦ ꯑꯗꯨꯁꯨ ꯃꯣꯡꯃꯗ ꯇꯥꯎꯕ ꯇꯥꯎꯔꯕꯀꯣ ꯀꯨꯏꯅ ꯆꯥꯕ ꯌꯥꯕ ꯃꯑꯣꯡꯗ ꯑꯩꯈꯣꯏ ꯗꯦꯜꯂꯤꯒꯨꯝꯕꯗ ꯊꯥꯕꯤꯕ ꯑꯗꯨꯃꯥꯏꯅ ꯇꯧꯔ ꯇꯧꯋꯏꯅꯀꯣ
ꯎꯝ ꯎꯝ
ꯑꯁ ꯑꯗꯨꯗꯤ ꯍꯥꯎꯋꯦ ꯑꯩꯗꯤ ꯄꯥꯝꯃꯦ ꯉꯥ ꯃꯆꯥꯗꯨꯒꯤ
ꯑꯁ ꯑꯩꯈꯣꯏ ꯑꯩꯈꯣꯏ ꯆꯤꯡꯗꯗꯤ ꯑꯗꯨꯗꯥ ꯌꯥꯝ ꯂꯩꯌꯦꯗꯍꯥꯎ ꯑꯍꯥꯎ ꯑꯍꯥꯎꯕ
ꯎꯝ
ꯅꯪ ꯉꯥꯈꯥꯗꯤ ꯀꯃꯥꯏꯅ ꯇꯨꯔꯦꯜꯗ ꯐꯥꯕꯗ ꯀꯃꯥꯏꯅ ꯆꯥꯒꯦ ꯅꯣꯏ
ꯑꯩꯈꯣꯏꯗꯤ ꯑꯗꯨ ꯉꯁꯥꯏ ꯇꯥꯎꯕꯗꯣ ꯑꯗꯨꯃꯥꯏꯅ ꯇꯥꯎꯋꯦ ꯇꯥꯎꯔꯒ ꯅꯠꯇ꯭ꯔꯒ ꯁꯊꯂꯃꯅ ꯐꯨꯠꯂꯒ ꯆꯝꯐꯨ ꯇꯧꯔꯒ ꯆꯝꯐꯨ ꯇꯧꯔꯒ ꯆꯝꯐꯨ ꯇꯧꯔꯒꯁꯨ ꯆꯥꯏ ꯑꯃꯨꯛꯀꯛ ꯆꯝꯐꯨꯠ ꯍꯥꯏꯕꯁꯤ ꯍꯧꯖꯤꯛ ꯂꯣꯀꯦꯜꯒꯤ ꯌꯦꯟꯒꯨꯝꯕ ꯊꯣꯡꯅꯤꯅ
ꯑꯥ
ꯆꯤꯟꯕ ꯃꯑꯣꯡꯗꯤ ꯑꯗꯨꯝ ꯃꯅꯥꯏꯌꯦ ꯂꯁꯨꯟꯒꯨꯝꯕ ꯀꯩꯅꯣꯒꯨꯝꯕ ꯂꯣꯏꯅ ꯊꯥꯛꯆꯤꯜꯂꯒ ꯀꯣ
ꯑꯠꯆꯥ ꯑꯠꯆꯥ ꯈꯪꯉꯤ ꯈꯪꯉꯤ ꯃꯗꯨꯗ ꯉꯧꯕꯩꯅꯗꯤ ꯃꯗꯨꯅ ꯈꯔ ꯈꯥꯗꯤ ꯈꯥꯈꯤꯕꯅꯤ
ꯍꯣꯏ ꯍꯣꯏ ꯑꯗꯨ ꯈꯥꯔꯒ ꯑꯃꯨꯛꯀ ꯍꯥꯎꯕ ꯑꯃꯨꯛꯀ ꯑꯗꯨꯃꯥꯏꯅ ꯇꯧꯕꯋꯕ ꯎꯝ
ꯑꯗꯨꯒ ꯆꯤꯡꯒꯤ ꯅꯨꯡꯒꯤ ꯉꯥꯗꯣ ꯈꯪꯕ꯭ꯔꯣ
ꯍꯣꯏ ꯍꯣꯏ
ꯑꯁ ꯃꯗꯨꯁꯨ ꯍꯥꯎꯋꯦ ꯆꯤꯡ ꯆꯤꯡꯗ ꯇꯨꯔꯦꯜ ꯑꯆ ꯆꯥꯎ ꯑ ꯆꯥꯎꯕ ꯂꯩꯕꯗꯣ ꯃꯗꯨꯗ ꯃꯗꯨꯒꯤ ꯉꯥꯗ ꯌꯥꯝ ꯆꯥꯎꯕꯅꯤꯅ
ꯍꯣꯏ ꯍꯣꯏ ꯍꯣꯏ ꯍꯣꯏ ꯍ
ꯀꯔ ꯈꯔ ꯃꯥꯟꯒꯦ ꯇꯧꯕꯗꯣ
ꯍꯣꯏ ꯍꯣꯏ ꯍꯣꯏ
ꯃꯗꯤꯗꯣ ꯍꯥꯎꯗꯤ ꯍꯥꯎꯦ
ꯎꯝ ꯑꯩꯈꯣꯏ ꯈꯨꯟꯗꯤ ꯉꯥꯗꯨ ꯃꯣꯏ ꯃꯈꯥꯔꯣꯝꯒꯤ ꯀꯩꯅꯣꯗꯨꯗꯤ ꯍꯧꯖꯤꯛ ꯁꯥꯕ꯭ꯔꯛ ꯉꯥꯝꯔꯈꯣꯏ ꯂꯩꯕꯅꯤꯅ ꯅꯨꯡꯗꯤ ꯂꯣꯏꯅ ꯈꯣꯛꯇꯣꯛꯈ꯭ꯔꯦꯗꯣ ꯃꯣꯏꯗꯤ
ꯍꯣꯏ ꯍꯣꯏ ꯍ
ꯑꯩꯈꯣꯏꯔꯣꯝꯗꯤ ꯀꯔꯤꯁꯨ ꯄꯨꯊꯣꯛꯇꯕꯅꯤꯅ ꯅꯣꯡ ꯆꯨꯔꯗꯤ ꯑꯩꯈꯣꯏꯗ ꯂꯣꯏꯅ ꯀꯥꯔꯛꯈ꯭ꯔꯕ
ꯍꯣꯏꯅꯦ ꯍꯣꯏ ꯅꯣꯏ ꯅꯣꯏꯗꯤ ꯅꯣꯡ ꯇꯥꯕ ꯉꯥꯏ ꯉꯥꯏꯕꯅꯤꯅꯦ ꯅꯣꯏ ꯅꯣꯏ ꯁꯠꯇꯗꯤ
ꯍꯣꯏ ꯑꯗꯨ ꯉꯥꯗꯨ ꯃꯣꯏ ꯂꯨꯁꯨ ꯍꯥꯞꯄꯦꯕ ꯅꯨꯃꯤꯠ ꯑꯁ ꯅꯨꯃꯤꯠ ꯑꯃ ꯀꯩꯅꯣꯅ ꯆꯠꯂꯦ ꯈꯔ ꯏꯁꯤꯡ ꯈꯔ ꯆꯥꯎꯔꯤꯉꯩꯗ ꯔꯣꯖꯤꯛ ꯕꯦꯇꯔꯤꯗꯨꯅ ꯆꯂꯦ ꯗꯗꯥꯏꯅꯥꯃꯣꯗꯨꯅ